ꯆꯌꯥ
ꯍꯥꯎ
ꯑꯣ ꯀꯂ ꯆꯂꯦ
ꯎꯝ ꯆꯥꯛ ꯏꯁꯤꯡ ꯎꯨꯟꯅꯕ
ꯎꯝ ꯎꯅꯔꯦ
ꯀꯔꯤ ꯅ ꯑ ꯆꯕꯤꯔ ꯋꯥ
ꯇꯣꯔꯣꯕꯣꯠꯂꯣ ꯇꯣꯔꯣꯕꯣꯠꯗꯣꯡ ꯇꯣꯔꯣꯕꯣꯠ ꯑꯃ
ꯌꯥ ꯑꯣꯒ꯭ꯔ ꯀꯝ
ꯍꯥꯎꯦ ꯋꯥ ꯃꯟꯗꯅ ꯆꯖ ꯊꯈꯔ
ꯎ
ꯑꯩ ꯂꯩꯔꯛ ꯆꯪꯕꯗꯣ ꯑꯣꯔ ꯇꯅꯥꯅ ꯈꯥꯃꯝꯗꯅ ꯈꯣꯡꯅ ꯁꯥꯡꯅ ꯂꯥꯛꯑꯦꯗ
ꯅꯪ ꯀꯔꯝꯕ ꯂꯥꯏꯔꯤꯛꯇ ꯆꯪꯉꯨꯔꯤꯕ
ꯑꯩꯅ ꯊꯣꯡꯖꯨꯗ ꯈꯥꯝꯃ ꯍꯥꯏꯔ ꯊꯣꯡꯖꯨ ꯊꯣꯡꯖꯨꯅꯦꯅ ꯈꯥꯝꯃꯝꯃꯦꯃ
ꯀꯩꯅ ꯍꯥꯏꯗ꯭ꯔꯦ ꯑꯦꯝ ꯑꯦ ꯃꯃꯥꯡꯗꯅꯦ ꯑꯗꯨꯝ ꯍꯥꯏꯌꯣꯅ
ꯑꯗꯨꯗꯩ ꯆꯪꯕꯗꯣ ꯁꯥꯡꯉꯦꯅ ꯇꯧꯕ ꯑꯗꯨꯒꯤ ꯑꯃ ꯂꯩꯔꯛꯇꯨꯗ ꯆꯪꯒꯦꯅ ꯈꯥꯝꯕꯅꯦꯕ ꯑꯗꯨꯗꯨ ꯑꯣꯟꯅ ꯇꯩꯅ ꯈꯝꯃꯧꯃꯤ ꯏꯃꯅ ꯕꯁꯇꯅꯤꯅ ꯎꯗꯕꯩꯗꯣ
ꯎꯝ ꯂꯝꯕꯤ ꯑꯇꯩꯗꯣ ꯍꯥꯏꯗꯤ ꯒ꯭ꯌꯥꯟꯃꯤꯦꯟꯟ ꯇꯥꯗꯅ ꯑꯈꯪꯗꯨꯗ ꯑꯗꯨꯝ ꯍꯥꯏꯗꯤ ꯐꯖꯅ ꯈꯪ ꯀꯥꯟꯗ ꯆꯠꯄꯟ ꯆꯠꯄꯅꯤ ꯑꯗꯨꯗꯤ
ꯅꯍꯥꯟꯈꯩꯗꯤ ꯈꯥꯝꯕꯗꯣ ꯑꯩꯅ ꯃꯃꯥꯡ ꯆꯈꯠꯂꯒ ꯂꯦꯞꯄ ꯈꯥꯝꯕꯅꯦꯕ ꯑꯗꯨ
ꯎꯍꯧꯗ꯭ꯔꯕ ꯂꯝꯕꯤ ꯀꯛ ꯉꯥꯎꯅꯔꯦ ꯑꯗꯨꯗꯩ
ꯎꯝ ꯑꯩ ꯍꯌꯦꯡ ꯑꯃ ꯍꯥꯏꯔꯛꯔꯣ ꯀꯗꯕ
ꯑꯥ ꯑꯩ ꯑꯩ ꯑꯃꯁꯨ ꯂꯣꯟꯕ ꯂꯣꯏꯔꯦ
ꯑꯦ ꯑꯩꯒꯤ ꯕ꯭ꯂꯨꯗꯣ ꯂꯣꯜꯂꯣ
ꯕ꯭ꯂꯨꯗꯨꯗꯤ ꯅꯪ ꯐꯨꯔꯤꯟ ꯈꯛꯇꯅꯦ ꯍꯥꯏꯕ ꯂꯣꯟꯗꯣꯏꯗꯣ ꯑꯃꯗꯣ ꯂꯧꯗꯣꯏꯅꯦꯕ ꯂꯧꯔꯣꯑꯣ
ꯑꯣ ꯍꯣꯏ ꯍꯣꯏ ꯑꯦ ꯊꯣꯏꯕꯤꯒꯤ ꯃꯃꯥꯟꯅꯕꯤꯒꯤ ꯍꯥꯏꯗꯨꯣ ꯂꯣꯟꯕ꯭ꯔꯥ
ꯂꯣꯟꯗꯤꯌꯦ ꯃꯥꯒꯤꯗꯨꯗꯤ ꯍꯥꯏꯗꯤ ꯍꯣꯏ ꯍꯣꯔꯦꯟ ꯅꯨꯡꯗꯥꯡ ꯑꯩ ꯉꯔꯥꯡꯗꯣ ꯑꯃ ꯍꯧꯖꯗꯨꯔꯕ ꯑꯣꯛꯇꯣꯕꯔꯁꯨ ꯃꯈꯣꯡ ꯄꯥꯟꯕꯗꯣ
ꯎꯝ
ꯑꯗꯨꯗ ꯍꯧꯖꯤꯜꯂꯨꯔꯕ ꯑꯗꯨꯒ
ꯑꯩꯒꯤ ꯑꯗꯨꯒꯨꯝꯕ꯭ꯔꯥ
ꯎꯝ ꯑꯗꯨꯗꯣ ꯑꯩ ꯅ ꯃꯈꯣꯡ ꯄꯥꯜꯂꯦ ꯑꯃ ꯑꯁꯥꯡꯕꯗꯣ
ꯑꯣ ꯃꯈꯣꯡ ꯁꯥꯡꯅ ꯄꯥꯝꯕꯗꯣ ꯃꯔꯩ ꯃꯔꯩꯒ ꯇꯥꯕꯗꯣ
ꯍꯣꯏ ꯑꯗꯨ ꯃꯇꯣꯟꯗ ꯃꯔꯩ ꯃꯔꯩ ꯇꯔ ꯐꯖꯖꯥꯅꯤ
ꯑꯥ ꯀ ꯎꯝ ꯑꯃꯗ ꯖꯤꯂꯤ ꯐꯤꯁꯀꯤ ꯃꯑꯣꯡꯗ ꯑꯃꯁꯨ ꯂꯩꯕꯅꯦꯕꯀꯣ ꯃꯊꯛꯀꯤꯗꯣ ꯀꯔꯞ ꯑꯣꯏꯍꯜꯂꯒ ꯃꯅꯨꯡꯗ ꯑꯣꯏꯅ ꯌꯥꯟꯗꯕ ꯑꯗꯨꯁꯨ ꯐꯖꯕꯅꯦ
ꯃꯊꯛ ꯑꯩꯗꯣ ꯀꯩꯅꯣ ꯌꯥꯎꯋꯦꯕꯀꯣ ꯅꯪꯒꯤ ꯑꯗꯨꯃꯥꯏꯅ ꯀꯩꯅꯣꯗ ꯁꯨꯃꯥꯏꯅ ꯃꯇꯣꯟ ꯇꯣꯡꯈꯠꯂ ꯌꯥꯎꯕꯗꯣ ꯑꯃ
ꯑꯥ
ꯑꯗꯨꯁꯨ ꯌꯥꯎꯋꯦꯕꯀꯣ
ꯑꯥ
ꯑꯗꯨꯗꯨꯒ ꯃꯈꯥ ꯑꯗꯨꯝ ꯑꯗꯨꯏ ꯃꯅꯨꯡꯗ ꯃꯈꯣꯡ ꯅꯤꯄꯥꯟ ꯌꯥꯎ
ꯑꯣ ꯑꯩ ꯍꯌꯦꯡ ꯑꯃ ꯀꯩꯅꯣ ꯇꯧꯕꯗꯣ ꯑ ꯑꯥꯏꯖꯤꯗ ꯌꯥꯝꯅ ꯚꯥꯏꯔꯦꯜ ꯑꯣꯏꯕ ꯑꯃꯗꯣ ꯑꯗꯨꯗ ꯕꯨꯛ ꯐꯤꯌꯥꯔꯗꯣ ꯑꯗꯨ ꯆꯠꯇꯣꯢꯅꯤ
ꯏꯃꯥꯢ ꯄꯦꯃ ꯋꯥꯎ ꯀꯥꯅꯒ ꯆꯠꯇꯣꯢꯕꯥ
ꯑꯇꯥꯡꯕꯤ ꯑꯩꯈꯣꯏ ꯀꯩꯅꯤꯗ ꯀ꯭ꯔꯤꯁꯅꯥꯒ ꯑꯦꯟꯇꯣꯅꯤꯌꯥꯒ ꯂꯥꯛꯅꯤ ꯍꯥꯢꯕ
ꯑꯣ ꯑꯣ
ꯑꯗꯨ ꯊꯦꯡꯅꯁꯦꯅ ꯍꯥꯏꯕ ꯑꯩꯈꯣꯏ ꯀ꯭ꯂꯥꯁ ꯑꯣꯐ ꯂꯩꯕ ꯀꯥꯟ ꯄꯨꯡ ꯇꯔꯥꯃꯥꯊꯣꯏꯗꯩꯅ ꯕꯥꯔꯣꯕꯣꯛ ꯑꯣꯐ ꯂꯩꯌꯦꯕꯀꯣ
ꯎꯝ
ꯑꯗꯨꯗ ꯍꯥꯏꯗꯣꯛꯎꯒꯦꯗꯧꯅꯤ ꯔꯤꯝꯁ ꯔꯣꯗ ꯍꯥꯏꯁꯤꯗꯤ ꯗꯤ ꯑꯦꯝ ꯗꯩ ꯅꯛꯄ ꯅꯠꯇ꯭ꯔꯣ
ꯍꯣꯏ ꯅꯛꯄꯨꯗꯤ ꯅꯛꯄꯅꯤ
ꯇꯨ ꯑꯗꯨ ꯆꯠ ꯇꯣꯢꯅꯤ
ꯆꯂꯨ ꯆꯂꯨ
ꯑꯗꯨ ꯍꯜꯂꯛꯄꯗ ꯍꯜꯂꯛꯄꯗ ꯀ꯭ꯂꯥꯁ ꯑꯃ ꯌꯥꯎ ꯅꯪꯗ꯭ꯔꯗꯤ ꯈꯪꯗꯦ ꯉꯁꯤ ꯀ꯭ꯂꯥꯁ ꯍꯥ
ꯍꯥꯏꯗꯤ ꯄꯨꯡ ꯀꯌꯥꯃꯨꯛ ꯂꯩꯅꯣꯕ ꯑꯣꯞꯇꯣ
ꯄꯨꯡ ꯑꯃ
ꯎꯝ
ꯉꯁꯤ ꯀ꯭ꯂꯥꯁ ꯃꯔꯤ ꯇꯧꯒꯗꯕꯅꯦ ꯑꯗꯨ ꯑꯃ ꯑꯅꯤ ꯇꯧꯗꯦ
ꯀꯩꯒꯤ
ꯑꯅꯤ ꯇꯧꯗꯣꯏꯅꯠꯇꯦ ꯑꯣ ꯑꯍꯨꯝ ꯇꯧꯗꯧꯕ ꯑꯗꯨ ꯑꯃ ꯑꯅꯤꯇꯪ ꯇꯧꯔꯦ
ꯎꯝ
ꯑꯃꯁꯦ ꯃꯤꯅꯤꯠ ꯇꯔꯥꯃꯨꯛ ꯇꯧꯔꯛꯑꯦ
ꯑꯗꯣ ꯑꯁ ꯂꯥꯢꯔꯔꯦ ꯅꯪꯕꯨ ꯀ꯭ꯂꯥꯁ ꯑꯗꯨꯝ ꯃꯤ ꯃꯌꯥꯝ ꯂꯥꯛꯏꯕꯣ
ꯎꯝ ꯍꯧꯖꯤꯛꯐꯥꯎꯗꯤ ꯂꯥꯛꯑꯦ
ꯑꯣ
ꯀꯅꯥ ꯀꯅꯥꯅꯣ ꯂꯥꯎꯔꯤ ꯃꯌꯥꯝꯗꯨꯕꯣ
ꯀꯩꯅꯣꯅꯦ ꯆꯦ ꯕꯦ ꯃꯆꯥꯅꯨꯄꯤꯅꯤ ꯑꯁ ꯑꯈꯣꯏ ꯀꯩꯅꯣꯗ ꯃꯥꯃꯥ ꯂꯥꯕꯨꯛ ꯆꯠꯈꯤꯌꯦ
ꯑꯁ ꯉꯁꯥꯏꯗꯩ ꯀꯥꯔꯛꯇ꯭ꯔꯤꯕꯣ
ꯑꯩ ꯀꯔꯛ ꯑꯝꯃꯦ ꯄꯨꯡ ꯕꯥꯔꯣ ꯑꯗꯨꯋꯥꯏꯗ ꯀꯥꯔꯛꯑꯦ ꯑꯗꯨꯗꯨꯒ ꯆꯥꯛ ꯆꯥꯊꯣꯛꯑꯦ ꯑꯁ ꯍꯋꯥꯏ ꯊꯣꯡꯕꯗꯣ ꯍꯋꯥꯏꯗꯨꯗ ꯀꯨꯟꯃꯔꯤꯔꯛ ꯀꯥꯝꯃꯦ ꯑꯗꯨꯒ ꯃꯨꯟꯂꯣ ꯌꯥꯗꯅ ꯈꯣꯏꯗꯧ ꯁꯥꯎꯒꯠꯇꯅ ꯑꯗꯨꯝ ꯎꯝ ꯃꯨꯟꯗꯕꯤ ꯑꯗꯨꯝ ꯆꯥꯗ꯭ꯔꯦꯗꯅ ꯍꯥꯏꯗꯤ ꯆꯥꯗ꯭ꯔꯦꯗꯅ ꯍꯥꯏꯗꯤ ꯆꯥꯗꯤ ꯆꯥꯕ ꯑꯃ ꯑꯍꯥꯎꯕꯤꯗꯣ ꯆꯥꯗ꯭ꯔꯦꯕ ꯑꯍꯥꯎꯕꯤꯗꯣ ꯑꯣꯏꯗ꯭ꯔꯦꯕ ꯑꯁ ꯃꯨꯁ‌ꯣꯔꯤꯗꯤ ꯆꯥꯅꯤꯡꯗꯦ ꯍꯥꯏꯕ ꯀꯥꯡꯇꯛ ꯍꯥꯏꯗꯤ꯫ ꯎꯝ ꯈꯪꯗ‌ꯦ ꯀꯥꯡꯇꯛꯇꯨꯅ ꯍꯥꯎꯋꯦꯅ ꯇꯧꯔꯒ ꯀꯥꯡꯇꯛꯇꯨ ꯃꯣꯏꯗꯣ ꯁꯨꯡꯒꯪꯅꯔꯒ꯫ ꯐꯅꯌꯥꯝ ꯀꯨꯏꯅꯗꯤ ꯑꯌꯨꯛꯇꯒꯤ ꯑꯌꯨꯛ ꯉꯟꯇꯥꯗꯒꯤ ꯇꯤꯡꯕꯅꯦ ꯑꯗꯨꯗꯨꯒ ꯆꯥꯛ ꯊꯣꯡꯉꯝꯗꯥꯏꯕꯧ꯫ ꯌꯥꯝ ꯀꯟꯅ ꯄꯣꯛꯊꯣꯛꯇꯕꯤ ꯂꯩꯔꯝꯃꯦ꯫ ꯑꯗꯨꯗꯩꯗꯤ ꯑꯩꯁꯨ ꯊꯣꯡꯉꯦ ꯑꯗꯨ ꯎꯄꯥꯏ ꯂꯩꯇꯥꯕꯥꯅꯤꯅ ꯀꯥꯃꯦꯠꯀꯥ ꯑꯩꯗꯤ ꯍꯥꯎꯋꯦ ꯃꯌꯥꯏꯅ ꯑꯁ ꯈꯪꯃ‌ꯦꯠꯇꯤ ꯍꯥꯎꯔ‌ꯦꯌ‌ꯦ
ꯅꯨꯡꯇꯤꯟ ꯃꯥꯌꯥꯏꯁꯨ ꯀꯨꯝꯒꯔꯤꯔꯣ꯫
ꯎꯝ ꯃꯌꯥꯏꯁꯨ ꯀꯨꯝꯈꯤ ꯄꯨꯂꯞ ꯅꯪ ꯐꯤꯒꯥ ꯁꯥꯗꯦꯉꯣ ꯈꯪꯗꯦ ꯀꯩꯅꯣꯝ ꯏꯇꯧ ꯇꯧꯔꯦ ꯅꯨꯡꯊꯤꯟ ꯁꯨꯡꯀꯥꯁꯨ ꯀꯥꯗꯦ ꯑꯁ ꯅꯪ ꯂꯥꯛꯑꯒ ꯅꯪ ꯂꯥꯛꯄ ꯉꯥꯏꯔꯤꯅꯦ ꯑꯗꯨꯅ‌ꯤ
ꯑꯩꯈꯣꯏ ꯐꯤꯌꯔꯋꯦꯜ ꯑꯃꯨꯛ ꯇꯧꯅꯤꯌꯦ ꯀꯩꯅꯣ ꯃꯣꯏ ꯃꯃꯥꯡ ꯕꯦꯠꯁꯀꯤ
ꯎꯝ
ꯗꯦꯠ ꯑꯦꯠꯇꯤꯟꯗ ꯁꯥꯃꯔꯕꯔ‌ꯦꯛ ꯃꯅꯨꯡꯗ
ꯑ ꯑ‌ꯦꯠꯇꯤꯟꯁ‌ꯦ ꯅꯪ ꯕ‍꯭ꯔꯥꯗ‌ꯦ ꯇꯥꯗꯔꯣ
ꯇꯥꯏ ꯇꯣꯑꯁꯤꯔ ꯈꯪꯗ‌ꯦ ꯑꯗꯣ ꯏꯁꯄꯤꯁꯦꯜ ꯀꯩꯁꯨꯝ ꯂꯩꯇꯕꯅꯤꯅ꯫ ꯆꯠꯂꯁꯨ ꯌꯥꯏ ꯀꯩꯝ ꯇꯧꯅꯤꯉꯥꯏ ꯂꯩꯇꯝꯅꯤꯅ ꯆꯠꯂꯁꯨ ꯌꯥꯏ ꯍꯥꯏꯕ
ꯑꯩꯈꯣꯏ ꯃꯥꯒ ꯑꯩꯈꯣꯏ ꯗꯤ ꯁꯣꯟꯗ ꯑꯩꯈꯣꯏ ꯅꯟ ꯇꯣꯝꯕꯤ ꯍꯣꯏ ꯇꯣꯃꯨ ꯍꯣꯏ ꯄꯨꯔꯒ ꯊꯧꯕꯥꯜꯗ ꯆꯧ ꯆꯥꯔꯨꯁ‌ꯦꯅ ꯍꯥꯏꯅꯔꯤꯌꯦ ꯑꯗꯨꯗꯨꯒ꯫
ꯀꯔꯝ ꯀꯥꯟꯗꯅꯣ ꯍꯥꯏꯁꯦ
ꯅꯪ ꯕꯔꯥꯗꯦ ꯅꯨꯃꯤꯠꯇ꯫
ꯀꯃꯥꯏ ꯇꯧꯕ ꯑꯗꯨꯗꯤ꯫
ꯀꯩꯅꯣꯗ ꯑꯣꯏꯅ ꯆꯠꯂꯨꯁꯦ
ꯑꯗꯨꯗꯤ ꯅꯪ ꯑꯥ ꯍꯥꯏꯗꯤ ꯎꯝ ꯀꯩꯅꯣꯗꯣ ꯍꯥꯏꯒꯠꯀꯦ ꯍꯥꯏꯔꯣ ꯑꯦꯠꯇꯤꯟꯗ‌ꯣ꯫
ꯑꯣ ꯑꯥ ꯑꯇꯥꯡꯕꯤ ꯍꯣꯏꯁꯨ ꯆꯠꯇꯣꯏ ꯑꯣꯏꯗꯤ ꯃꯣꯏꯒꯥ ꯑꯣꯏꯅ ꯍꯥꯏꯒꯠꯂꯒꯦ ꯍꯥꯏꯒꯠꯄ ꯍꯥꯏꯁ‌ꯦ ꯀꯣꯂꯦꯖ ꯆꯠ ꯀꯣꯂꯦꯖ ꯆꯠꯂꯒꯨꯝꯂꯥ ꯈꯥꯏꯔꯣꯏ ꯌꯨꯅꯤꯌꯟꯅ ꯇꯧꯅꯤ ꯍꯥꯏꯌꯦ ꯆꯝꯇꯥꯅ ꯍꯥꯏꯕꯗꯗꯤ꯫
ꯎꯝ ꯐꯩ ꯐꯩ ꯑꯗꯨꯗꯤ ꯅꯪ ꯄꯩꯁꯥ ꯀꯌꯥꯝ ꯂꯩꯔꯤꯒꯦ꯫
ꯑꯩ ꯄꯩꯁꯥ ꯃꯌꯥꯝ ꯂꯩꯗ
ꯑꯁ ꯃꯤꯗꯤ ꯌꯥꯝ ꯂꯩꯀꯣ꯫
ꯑꯩ ꯆꯦꯝꯇꯥꯅ ꯊꯝꯖꯟꯕꯤꯌꯦ ꯂꯨꯄꯥ ꯂꯤꯁꯤꯡ ꯑꯃ ꯆꯅꯤꯄꯥꯥꯟ ꯌꯥꯡꯈꯩꯔ
ꯑꯣ ꯀꯥꯏꯗꯒꯤ
ꯑꯦ ꯆꯧꯉꯥ ꯑꯃ ꯍꯥꯏꯗꯤ ꯑꯁꯨꯝ ꯑꯩꯅ ꯑꯩ ꯕꯦꯛꯇ ꯆꯧꯉꯥ ꯑꯃ ꯌꯥꯎꯔꯤꯌ‌ꯦ
ꯑꯣ ꯌꯥꯝ ꯄꯪꯅ ꯍꯥꯏꯗꯤ ꯌꯥꯝꯅ ꯌꯥꯝꯅ ꯄꯥꯛꯅ꯫ ꯆꯠꯇꯕꯅꯤꯅ ꯑꯗꯨꯕꯨꯗꯤ꯫
ꯑꯥ ꯑꯩ ꯀꯩꯅꯣ ꯅꯨꯃꯤꯠ ꯑꯅꯤ ꯑꯅꯤ ꯁꯨꯔꯦ ꯂꯨꯄꯥ ꯀꯨꯟ ꯈꯛꯇꯪ ꯇꯤꯡꯕ ꯉꯥꯁꯤꯁꯨ ꯂꯨꯄꯥ ꯀꯨꯟ ꯇꯪ ꯇꯤꯡꯉ‌ꯦ
ꯎꯝ
ꯑꯗꯣ ꯑꯩꯅ ꯍꯜꯂꯛꯄꯗ ꯋꯥꯃꯟꯕꯒꯤ ꯕꯣꯔꯥ ꯂꯨꯄꯥ ꯀꯨꯟꯒꯤ ꯂꯩꯔꯛꯑꯦ
ꯎꯝ ꯌꯥꯔ‌ꯦ ꯅꯨꯡꯉꯥꯏ ꯆꯊꯣꯛꯀꯗꯕꯅꯤ ꯅꯪ ꯂꯥꯛꯑꯥ ꯆꯥꯗꯔ꯭ꯗꯤ ꯌꯥꯔꯔꯣꯏ
ꯑꯩꯁ ꯀꯔꯤ ꯀꯩ ꯆꯥꯗꯣ ꯂꯩ ꯍꯥꯏꯗꯥꯏ
ꯌꯦꯟ ꯊꯣꯡꯕꯗꯣ ꯅꯪ ꯂꯥꯛꯑ ꯆꯥꯒꯦꯅ ꯉꯥꯏꯔꯤ
ꯑꯁ ꯉꯍꯥꯟ ꯆꯗ꯭ꯔꯣ
ꯆꯥꯗ꯭ꯔꯦ ꯉꯍꯥꯟꯗꯩꯩ ꯑꯗꯨꯝ ꯍꯥꯢꯗꯤ ꯈꯪꯗꯦ ꯏꯅꯝꯃ ꯃꯣꯏ ꯀꯩꯅꯣ ꯍꯣꯏ ꯉꯥ ꯀꯣꯛꯇꯥ ꯊꯣꯡꯕ ꯈꯔꯥ ꯏꯟꯖꯥꯡ ꯑꯍꯥꯎꯕ ꯍꯥꯏꯗꯤ ꯌꯥꯝ ꯍꯥꯎꯕ ꯅꯠꯇ꯭ꯔꯁꯨ ꯈꯒ ꯍꯥꯎꯕ ꯑꯗꯨꯝ ꯌꯥꯎꯔꯛꯑꯦ ꯑꯗꯨꯅ ꯑꯗꯨ ꯑꯗꯨꯝ ꯆꯔꯦ
ꯑꯝ
ꯑꯗꯨꯃꯥꯏ ꯂꯩꯔꯤ ꯍꯥꯏꯇꯥꯔꯦ ꯐꯤꯁꯦ ꯃꯤꯅ ꯑꯦ ꯆꯦꯅꯗꯤ ꯄꯤꯔꯣꯑꯣ ꯍꯥꯏꯕ ꯐꯤ ꯂꯩꯕ ꯐꯤ ꯂꯩꯕ ꯐꯤ ꯂꯩꯕ ꯑꯩꯅ ꯐꯤ ꯁꯥꯕ ꯉꯝꯗ꯭ꯔꯦꯗꯅ ꯍꯥꯏꯕ ꯐꯤ ꯑꯀꯛꯄꯗꯤ ꯂꯩꯌꯦꯕ ꯐꯤ ꯑꯀꯛꯄ ꯑꯃꯒ ꯐꯤ ꯑꯃꯁꯨ ꯐꯪꯉꯦꯕ ꯉꯔꯥꯡ ꯑꯗꯨꯗꯨꯒ ꯑꯗꯨꯗꯣ ꯑꯩꯅ ꯐꯤꯖꯤꯟꯗꯣ ꯁꯥꯖꯤꯜꯂꯨꯔꯒ ꯑꯃꯗꯣ ꯀꯛꯑꯧꯗ꯭ꯔꯕ ꯎꯝ ꯑꯗꯨꯗꯨꯗꯤ ꯌꯥꯔꯣꯏ
ꯄꯤꯊꯣꯛꯈꯣ ꯀꯔꯤꯅꯣ
ꯑꯣ ꯍꯣꯔꯦꯟ ꯅꯨꯡꯗꯥꯡ ꯋꯥꯏꯔꯝ ꯊꯤꯜꯂꯨꯒꯦ ꯇꯧꯏꯅꯦ ꯑꯃꯗꯣ ꯍꯌꯦꯡꯒꯗꯤ ꯁꯥꯈꯤꯠ ꯇꯥꯕꯗꯤ ꯉꯝꯗꯧꯅꯦꯕꯗꯣ ꯈꯪꯗꯦ ꯇꯝꯕ ꯉꯝꯗꯦ ꯑꯩꯈꯣꯏ ꯃꯥꯗꯨꯅ ꯂꯧ ꯂꯧꯕꯨꯛ ꯆꯠꯂꯨꯔ ꯍꯜꯂꯛ ꯑꯒ ꯑꯇꯥ ꯃꯁꯥ ꯂꯣꯏ ꯐꯠꯊꯥꯒꯤꯗꯅ ꯏꯟꯁꯥꯡ ꯊꯣꯡꯗꯦ ꯑꯌꯨꯛꯇꯥ ꯊꯛ ꯈꯔꯗꯤ ꯐꯔꯛꯑꯥꯕꯅꯦ ꯑꯃꯨꯛ ꯂꯧꯕꯨꯛ ꯀꯩꯀꯥ ꯆꯠꯄꯒꯤ ꯏꯁꯤꯡ ꯀꯩꯀꯥ ꯇꯧꯕꯔ ꯈꯪꯗꯦ ꯑꯃꯨꯛ ꯍꯦꯟꯖꯤꯟꯂꯦ ꯊꯥꯕꯜꯗꯤ ꯐꯔꯦ ꯍꯥꯟꯅ ꯑꯗꯨꯃꯥꯏꯅ ꯇꯧꯗꯦ ꯃꯅꯝ ꯈꯛꯇ ꯑꯗꯨ ꯅꯝꯃꯛꯑꯦ ꯍꯥꯏꯌꯦ
ꯎꯁ ꯃꯅꯝꯕꯧ ꯐꯥꯎꯔꯨꯗ꯭ꯔꯕꯖꯥꯅꯦ
ꯏꯁ ꯐꯥꯎꯗ꯭ꯔꯗꯤ ꯀꯩꯅꯣ ꯅꯃꯊꯤꯈꯔ꯭ꯕꯗꯨ ꯃꯅꯝ ꯀꯩꯝ ꯐꯥꯎꯗꯦ ꯍꯥꯏꯒꯠꯂꯕꯅꯤ ꯑ
ꯒꯦꯔꯦ ꯒꯦꯔꯦ ꯂꯥꯎꯔꯦꯍꯦ
ꯎꯝ ꯑꯧ ꯍꯧ ꯅꯪ ꯅꯗꯕꯁꯦ ꯕꯦꯔꯥ ꯀꯥꯏꯅꯦ
ꯎꯝ ꯍꯣꯏ
ꯑ ꯑꯥ ꯀꯔꯤꯅꯣ ꯀꯔꯝ ꯀꯥꯟꯗ ꯎꯅꯥꯗꯨꯔꯤꯕꯅꯣ ꯑꯁ ꯍꯥ ꯍꯥ
ꯑꯩ ꯑꯩ ꯕꯦꯔꯦ ꯕꯦꯔꯦ ꯄꯠ ꯀꯩ ꯅꯒꯤꯗꯨꯔꯤꯅꯦ ꯑꯃꯥꯥ
ꯌꯥꯔꯦ
ꯑꯩꯒꯤ ꯁꯣꯏꯕ ꯌꯥꯗ꯭ꯔꯕ ꯀꯩꯁ
ꯑꯁ ꯑꯗꯨ
ꯑꯩꯗꯤ ꯆꯦ ꯑꯩ ꯑꯩꯒꯤ ꯃꯊꯪ ꯐꯣꯟ ꯄꯩꯁꯥ ꯍꯥꯞꯄꯗꯣ ꯈꯪꯕ꯭ꯔꯥ ꯑꯗꯨ ꯈꯔ ꯄꯩꯁꯥ ꯈꯔ ꯄꯥꯏꯔꯗꯤ ꯀꯩꯅꯣ ꯇꯧꯁꯦ ꯑꯃ ꯑꯟꯂꯤꯃꯤꯇꯦꯠꯇꯣ ꯍꯥꯞꯁꯦ ꯁꯤ ꯐꯥ ꯐꯥꯏꯚ ꯖꯤ ꯄ꯭ꯂꯁ ꯄ꯭ꯂꯁꯅꯦ ꯀꯥꯏꯖꯦ
ꯑ ꯍꯣꯏ ꯍꯣꯏ ꯍꯣꯏ
ꯑꯗꯨꯗꯣ ꯌꯥꯕꯣꯏ ꯅꯤꯡꯉꯦꯕꯀꯣ ꯑꯗꯨꯒ ꯅꯦꯠ ꯂꯣꯏꯔꯀꯥꯟꯗ ꯐꯥꯏꯚ ꯖꯤ ꯀꯥꯕ ꯌꯥꯕꯅꯦꯅ
ꯀꯩꯅꯣ ꯇꯧꯕꯅꯦ ꯅꯪꯒꯤꯗꯨ ꯄꯩꯁꯥ ꯁꯨꯗꯕꯩꯅꯤ ꯎꯝ ꯄ ꯆꯍꯨꯝꯒ ꯀꯌꯥꯅꯣꯃꯗ ꯌꯥꯝꯅꯦ
ꯀꯥꯎꯒꯔꯦ ꯀꯌꯥꯅꯣ
ꯆꯍꯨꯝ ꯅꯤꯐꯨ ꯃꯥꯄꯜ ꯂ ꯀꯩꯅꯣꯝ ꯑꯣꯏꯗꯥꯏꯅꯦ
ꯑꯗꯥꯏ ꯑꯃꯨꯛ ꯈꯔ ꯎꯝ
ꯑꯩ ꯅꯍꯥꯟꯃꯨꯛ ꯁꯤꯝ ꯂꯩꯕꯗ ꯍꯥꯄꯛꯄꯗꯣ ꯑꯗꯨꯗꯣ ꯍꯥꯞꯄꯦꯕꯀꯣ ꯑꯗꯨ ꯂꯨꯄꯥ ꯆꯥꯝꯃꯉꯥ ꯂꯩꯍꯧꯋꯦ ꯁꯤꯝꯗꯨꯒ ꯑꯩꯈꯣꯏ ꯑꯗꯨꯗꯗꯤ ꯑꯩꯈꯣꯏ ꯌꯨꯝꯗꯨꯗ ꯌꯥꯗꯦꯗꯅ
ꯎꯝ ꯐ
ꯑꯁ
ꯆꯦꯟꯇꯥ ꯃꯅꯥꯛ ꯂꯩꯔꯣ ꯎꯝ
ꯑꯣꯅꯥ ꯑꯦ ꯔꯪ ꯏꯗ ꯆꯠꯇꯨꯔ ꯑꯧ ꯒꯥꯔꯤꯗ ꯂꯥꯛꯇꯣꯢꯅꯦ
ꯑꯣ
ꯎꯝ ꯊꯝꯃꯦ ꯊꯝꯃꯦ ꯎꯝ ꯊꯝꯃꯦ ꯊꯝꯃꯦ ꯑꯖ ꯁꯖ ꯅꯝꯗ ꯑꯗꯨ꯭ꯔꯣ